ꯃꯥꯅꯤ ꯁꯣꯝꯗꯤ ꯁꯣꯝꯗꯤ ꯀꯅꯥ ꯑꯣꯏꯕꯤꯔꯕꯅꯣ
ꯑꯩ ꯈꯦꯇ꯭ꯔꯤꯃꯌꯨꯝ ꯅꯤꯀꯤꯁꯟꯅꯦ
ꯃꯥꯟꯗꯦꯗꯥ
ꯑꯦ ꯃꯥꯅꯤ ꯃꯥꯅꯤ ꯑꯐꯥꯎꯕ ꯅꯨꯄꯥꯗꯨꯅꯤ ꯃꯅꯦ ꯍꯣꯢ ꯑ ꯑꯩꯈꯣꯏ ꯆꯥꯛꯀ ꯆꯥꯕꯤꯔꯕꯣ
ꯆꯥꯛꯇꯣ ꯊꯣꯡꯅꯕ ꯃꯤ ꯂꯩꯇꯗꯅ ꯆꯥꯗ꯭ꯔꯤꯅꯦ
ꯑꯣ ꯍꯣꯏꯗ ꯆꯔꯨ ꯅꯨꯗ ꯑꯣꯛꯅ ꯑꯣꯖꯥ ꯀꯥꯟꯅꯩ ꯍꯥꯢꯕꯔꯣ
ꯑꯗꯨꯒꯨꯝꯕ ꯋꯥꯍꯩ ꯋꯥꯇꯥ ꯁꯤꯖꯤꯟꯅꯔꯛꯑꯒꯗꯤ ꯑꯩꯁꯨ ꯄꯜꯂꯉꯑꯅꯤ ꯌꯣꯛꯅꯕꯨ ꯆꯥꯛ ꯆꯥꯅꯕ꯭ꯔꯣ ꯍꯥ ꯅꯪꯗꯤ ꯀꯩ ꯆꯥꯏ ꯂꯐꯨꯒ ꯂ ꯂꯐꯣꯏꯒ ꯂꯐꯨꯒ ꯄꯨꯟꯅ
ꯑꯩꯈꯣꯏꯗꯤ ꯄꯨꯂꯞ ꯆꯥꯒ꯭ꯔꯦ ꯍꯦꯜꯗꯤ ꯐꯨꯗ ꯉꯥꯛꯇꯅꯤꯅ ꯑꯣꯛꯅ ꯆꯔꯤꯁꯤꯕꯨ ꯍꯦꯜꯗꯤ ꯐꯨꯗ ꯀꯧꯕ꯭ꯔꯣ ꯅꯠꯇ꯭ꯔꯒ ꯀꯃꯥꯏ ꯑꯩꯈꯣꯏꯗꯤ ꯄꯦꯂꯦ ꯑꯟꯗꯔ ꯕꯦꯂꯦꯁ ꯗꯥꯏꯠ ꯍꯥꯏꯅꯔꯒ ꯈꯪꯅꯕ꯭ꯔꯥ
ꯑꯩꯈꯣꯏꯗꯤ ꯗꯣꯉꯇꯔꯅꯦ ꯌꯦꯟ ꯁꯨꯕ ꯑꯝ ꯇꯧꯔꯦ ꯌꯦꯟ ꯁꯨꯕ ꯑꯝ ꯇꯧꯔꯦ ꯑꯗꯩ ꯕꯤꯞꯇꯣ ꯑꯃ ꯊꯥꯎ ꯅꯝꯂꯞ ꯑꯃ ꯇꯧꯔꯦ
ꯑꯗꯨꯗꯤ ꯍꯧꯖꯤꯛꯀꯥꯟꯗꯤ ꯑꯣꯛꯁꯤ ꯆꯥꯎꯈꯠꯂꯦ ꯍꯥꯏꯅꯤꯅꯦ
ꯎꯝ ꯌꯣꯒꯗꯩꯗꯤ ꯈꯔ ꯍꯦꯜꯂꯦ
ꯎꯝ ꯑꯗꯨꯗꯤ ꯍꯦꯜꯂꯝꯗꯧ ꯃꯥꯟꯗꯦ ꯍꯧꯖꯤꯛ ꯕꯥꯁꯨꯗ ꯑꯗꯨꯝ ꯐꯨꯔꯨꯞ ꯐꯨꯔꯨꯞ ꯇꯧꯔꯒ ꯃꯃꯥꯏ ꯃꯃꯤꯠꯗ ꯅꯣꯏꯁꯤꯜꯂꯒ ꯆꯥꯕ ꯑꯗꯨꯝꯗꯤ ꯎꯔꯦ ꯑꯩ
ꯑꯅꯧꯕꯒꯗꯤ ꯍꯦꯟꯕ ꯃꯥꯟꯂꯤ ꯂꯩꯇꯦꯕꯨ ꯂꯩꯇꯦ ꯍꯥꯢꯔꯅꯤ ꯑ ꯃꯍꯥꯕꯂ ꯃꯍꯥꯕꯂꯤꯗ ꯀꯕꯣꯛ ꯈꯨꯟꯁ ꯆꯥꯕ ꯀꯥꯡꯪꯕꯨꯗꯣꯏꯗꯤ ꯀꯔ ꯍꯦꯅ ꯍꯥꯏ ꯇ
ꯑꯗꯣ ꯀꯩꯅꯣꯝꯇ ꯍꯪꯒꯦꯅꯦ ꯑꯃ ꯀꯔꯌꯥꯒꯤ ꯃꯣꯏ ꯗꯕꯜ ꯑꯦꯀꯥꯎꯟ ꯄꯥꯏꯕ ꯑꯗꯣ ꯑꯗꯣ ꯁꯤ ꯂꯣꯛ ꯑꯥꯎꯠ ꯇꯧꯊꯣꯛꯑꯒ ꯑꯗꯨꯝ ꯀꯩꯅꯣ ꯇꯧ ꯌꯥꯕ꯭ꯔꯣ
ꯑꯩ ꯈꯉꯗꯦꯗ
ꯅꯪ ꯈꯠꯅꯕ ꯂꯩ ꯀꯝꯄꯥꯏꯗꯣꯔ
ꯐꯗꯦ
ꯀꯔꯤ ꯇꯧꯕꯩ ꯃꯈꯨꯠꯅꯣꯏꯕꯩꯔꯥ ꯂꯣꯛ ꯑꯥꯎꯠ ꯇꯧꯕꯗ ꯆꯠꯇꯕꯩꯔ
ꯅꯣꯏꯕ ꯑꯗꯨꯅ ꯍꯥꯏꯗꯤ ꯆꯤꯟꯗ ꯌꯥꯝ ꯆꯥꯎꯕ
ꯋꯥ ꯅꯠꯇꯦ ꯎ ꯋꯥ ꯉꯥꯡꯅꯕ ꯑꯩꯅ ꯐꯣꯟ ꯇꯧꯋꯦ ꯈꯦꯇ꯭ꯔꯤꯃꯌꯨꯝꯅꯤ ꯀꯤꯆꯟ ꯀꯧꯕ ꯑ ꯑꯃꯗ ꯃꯤꯅꯤꯠ ꯃꯉꯥ ꯂꯩꯔ ꯄꯥꯏꯔ ꯀꯩꯒꯤꯅꯣ ꯍꯥꯏ ꯃꯌꯥ ꯀꯥꯊꯣꯛꯒꯨꯝꯕ ꯆꯤꯟ ꯊꯥꯡꯒꯠꯄꯗ ꯃꯤꯅꯤꯠ ꯃꯉꯥ ꯆꯪꯑꯌꯦ
ꯅꯠꯇꯦ ꯐꯣꯟꯗꯨ ꯌꯥꯝ ꯆꯥꯎꯃꯟꯕ ꯑꯥ ꯂꯥꯛꯄꯗꯣ ꯑꯟꯔ ꯑꯟꯁꯔ ꯐꯣꯄ ꯄꯗ ꯆꯤꯡꯕꯗ ꯋꯥꯠꯄ ꯍꯥꯏꯇꯥꯔꯦ
ꯃꯆꯤꯟꯗꯣ ꯊꯥꯒꯠꯄꯗ ꯃꯆꯤꯟ ꯊꯥꯒꯠꯄꯗ ꯃꯤꯅꯤꯠ ꯃꯉꯥ ꯆꯪꯉꯦꯌ ꯑꯣ ꯃꯥꯏ ꯒꯣꯠ ꯍꯠ ꯀꯥꯟ ꯑꯣꯞ ꯆꯤꯟ ꯏꯁ ꯗꯤꯁ
ꯍꯧꯖꯤꯛ ꯀꯔꯤ ꯀꯔꯤ ꯇꯧꯔꯒ ꯀꯅꯥ ꯀꯅꯥ ꯅꯅꯥꯛꯇ ꯑꯉꯥꯡ ꯅꯍꯥ ꯀꯅꯥ ꯀꯅꯥ ꯂꯩꯒꯦ
ꯥꯏꯅꯥꯛꯇꯥ ꯂꯩꯗ ꯌꯥꯔꯦ ꯃꯨꯔꯂꯒ ꯂꯪꯉ ꯇꯥꯎꯕ ꯃꯨꯗꯥꯎꯗꯨꯃ ꯇꯨꯝꯃꯤ ꯑꯇꯩ ꯑꯇꯣꯞꯄ ꯑꯁꯣꯝ ꯀꯥꯗ
ꯑꯣ ꯊꯥ ꯌꯦꯡꯕꯗꯗꯤ ꯀꯥꯏ ꯂꯩ
ꯑꯣ ꯊꯥꯒꯤ ꯋꯥꯔꯤ ꯁꯅꯔꯤꯕ꯭ꯔꯥ
ꯊꯥꯒꯤ ꯋꯥꯔꯤꯔ ꯅꯨꯃꯤꯠꯀꯤꯔ ꯈꯪꯗꯦ ꯍꯟꯗꯛꯇꯤ
ꯑꯣ ꯅꯪꯒꯤꯗꯤ ꯀꯩꯅꯣ ꯂꯣꯏꯒꯦꯕ꯭ꯔꯣ ꯇꯛꯂ
ꯑꯩꯒꯤ ꯇꯥꯛꯁꯦ ꯈꯔ ꯋꯥꯠꯂꯤ
ꯑꯩ ꯑꯦ ꯐꯣꯟꯒꯤꯗ ꯃꯉꯥ ꯃꯉꯥ ꯈꯛꯇ ꯇꯧ ꯌꯥꯕ ꯃꯥꯜꯂꯦ ꯑꯩ ꯃꯉꯥ ꯈꯛ ꯂꯥꯛꯑꯦꯅꯦ
ꯃꯉꯥ ꯃꯉꯥ ꯁꯨꯝ ꯂꯥꯛꯇꯣꯏꯕ ꯃꯉꯥ ꯇꯧ ꯂꯣꯏꯔꯦꯗꯅ ꯃꯉꯥ ꯃꯨꯛ ꯂꯥꯛꯇꯣꯏꯕ
ꯑꯣ ꯑꯗꯨ ꯃꯉꯥ ꯇꯧ ꯂꯣꯏꯔꯒ ꯁꯝꯃꯤꯠ ꯇꯧꯕ ꯌꯥꯗꯕ
ꯃꯉꯥꯗꯣ ꯇꯧ ꯂꯣꯏꯔꯒ ꯁꯃꯤꯠ ꯇꯧꯗꯣꯏꯅꯦ ꯑꯗꯨ ꯁꯃꯤꯠ ꯂꯣꯏꯔꯒ ꯃꯉꯥ ꯑꯃꯨꯛ ꯂꯥꯛꯇꯣꯏꯕ
ꯑꯣ ꯑꯣ ꯃꯉꯥꯁꯤ ꯇꯧꯂꯣꯏꯔ ꯁꯝꯃꯤꯠ ꯇꯧꯂꯣꯏꯔꯀꯥꯟꯗ ꯃꯉꯥꯗꯨꯒꯤ ꯃꯣꯏꯖꯅꯦꯔꯦꯇ ꯑꯃꯨꯛ ꯇꯣꯛꯇꯣꯏꯅꯦ ꯄꯩꯁꯥꯁꯦ
ꯌꯦꯁ ꯌꯦꯁ ꯌꯦꯁ
ꯑꯣ ꯑꯗꯨ ꯅꯪ ꯉꯁꯥꯏꯗ ꯁꯠ ꯁꯠ ꯍꯥꯏꯕꯌꯗ꯭ꯔꯥ
ꯑꯩꯅꯗꯤ ꯍꯥꯏꯕꯅꯤ ꯅꯆꯤꯟ ꯆꯥꯎꯃꯟꯕꯩ ꯅꯅꯥꯗꯨ ꯅꯆꯤꯟꯅ ꯈꯟꯈꯤꯕꯩ ꯇꯥꯗꯕ ꯑꯣꯏꯕ
ꯑꯣꯀꯦ ꯑꯗꯨꯃꯥꯏꯅ ꯇꯧꯅꯕ꯭ꯔ
ꯁꯤꯕꯨ ꯐꯣꯟ ꯇꯧꯁꯟꯂꯦꯅꯦ
ꯐꯣꯅ ꯇꯧꯁꯤꯟꯂꯦ
ꯖꯤꯕ ꯑꯃ
ꯀꯅꯣꯗꯨꯔꯥ ꯅꯣꯏ ꯑꯣꯛ ꯁꯦꯀꯦꯟꯗꯔꯤ ꯑꯣꯛ ꯇꯨꯔꯥ
ꯅꯠꯇꯦ ꯕꯦꯕꯤꯅꯦ
ꯎꯝ ꯑꯣꯏꯅꯤ ꯅꯪꯒꯤ ꯀꯔꯝꯕ ꯕꯦꯕꯤꯅꯣ
ꯄꯩꯁꯥ ꯄꯥꯏꯕꯤ ꯃꯁꯛ ꯐꯖꯕꯤ ꯊꯥ ꯊꯥꯗꯩ ꯍꯦꯅ ꯐꯖꯕꯤ ꯑꯩꯒꯤꯗꯤ
ꯎꯝ ꯑꯣꯏꯔꯝꯒꯅꯤ ꯅꯪꯒꯤ ꯑ ꯑꯦꯁꯇꯦꯔꯣꯇ ꯃꯥꯟꯕ
ꯊꯥꯗꯩ ꯍꯦꯟꯅ ꯐꯖꯥꯕꯤꯅꯤ ꯑꯩ
ꯅꯠꯇꯦ ꯍꯥꯎꯖꯤꯛ ꯐꯥꯎꯋ ꯄꯨꯡ ꯀꯩꯅꯣ ꯇꯥꯔꯁꯤ ꯐꯥꯎꯗ ꯆꯥꯛ ꯏꯁꯤꯡ ꯈꯔ ꯊꯣꯡꯗꯅ ꯈꯣꯠꯇꯅ ꯌꯨꯝꯒꯤ ꯑꯍꯟ ꯑꯃ ꯑꯣꯏꯔꯒꯤ ꯈꯔ ꯑꯉꯥꯡꯈꯩꯗꯨ ꯋꯥꯔꯛ ꯋꯥꯇꯦꯝꯗꯅ ꯇꯧꯒꯦꯗꯤ ꯂꯩꯇꯅ ꯁꯨꯝ ꯀꯩꯅꯣ ꯇꯧꯔ ꯂꯩ ꯀꯩꯒꯤꯅꯣ ꯍꯥꯏꯕꯅꯦ
ꯑꯉꯥꯡꯅꯦ ꯍꯥꯏꯕ ꯋꯥꯅꯦ ꯑꯍꯟꯒꯤ ꯃꯊꯛ ꯀꯥꯕ ꯑꯉꯥꯡ ꯉꯥꯛꯇꯅꯦ ꯑꯍꯜꯅ ꯉꯥꯡꯅꯕ ꯑꯝꯇ ꯉꯝꯗꯦ
ꯑꯗꯨ ꯆꯩ ꯑꯃ ꯑꯅꯤ ꯄꯥꯏꯔ ꯆꯦꯠ ꯆꯦꯠ ꯀꯜꯂꯨ ꯑꯃꯨꯕꯒꯗꯨ ꯈꯔ ꯉꯧꯊꯣꯛꯍꯜꯂꯨ
ꯑꯁꯤꯗꯒ ꯋꯥ ꯉꯥꯡꯉꯨ ꯌꯥꯔꯔꯣꯏꯁꯦ ꯑꯃꯨꯛ ꯂꯥꯎꯈꯠꯂꯛꯇꯅ ꯑꯩ ꯑꯣꯏ ꯄꯥꯈꯠꯂ ꯆꯦꯟꯂꯛꯀꯅꯤ
ꯑꯁ ꯂꯝ ꯌꯝ ꯍꯦꯜꯂꯦꯗ ꯑꯉꯥꯝꯒꯩꯖꯦ
ꯅꯍꯥꯒ ꯂꯥꯎꯗ ꯅꯪ ꯇꯥꯍꯧꯗ꯭ꯔꯥ
ꯀꯤꯔꯦ ꯃꯥ ꯂꯥꯎꯗꯔꯤꯌꯦ ꯈꯞꯄꯒ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
ꯐꯣꯟ ꯂꯥꯝꯒꯅꯨ ꯑꯉꯥꯡ
ꯖꯤꯕ ꯑꯃ ꯂꯩꯔꯝꯕꯗꯨ ꯃꯥ ꯐꯖꯅ ꯏꯔꯨꯒꯂꯨ ꯂꯨꯖꯊꯣꯛꯑꯒ ꯀꯥꯏꯗꯅꯣ ꯈꯪꯗꯦ ꯗ꯭ꯔꯦꯁꯀ ꯅꯥꯟ ꯥꯁꯦꯠꯆꯜꯂꯥ ꯆꯠꯈꯦ
ꯑꯃ ꯀꯩꯅꯣ ꯃꯤꯁꯇꯣꯞ ꯇꯧꯒꯗꯣꯏꯔꯣ ꯁꯦ ꯑꯦ ꯀꯔꯥꯏ ꯆꯠꯈꯤꯕ
ꯈꯪꯗꯦꯗ ꯑꯩ ꯀꯥꯏꯗꯅꯣ ꯆꯠꯀꯦꯒ ꯍꯪꯒꯦ ꯇꯧꯔꯝꯕꯅꯦ ꯇꯟꯗꯅ ꯍꯪꯗ꯭ꯔꯦ ꯗꯨꯝ ꯑꯃꯥ ꯊꯣꯛꯎꯒꯤꯒꯦꯌꯦ ꯑꯩꯅ ꯆꯣ ꯆꯣ ꯆꯣ ꯍꯥꯏꯔ ꯑꯗꯨꯝ ꯊꯥꯗꯣꯛꯈ꯭ꯔꯝꯅꯦ
ꯃꯥꯄꯨ ꯁꯤꯟꯗꯕ ꯌꯥꯔꯔꯣꯏ ꯖꯤꯗꯤ ꯃꯥꯄꯨꯖꯤ ꯑꯉꯥꯡ ꯖꯤꯡ ꯁꯦꯅꯕ ꯍꯩ ꯇ꯭ꯔꯦ
ꯍꯩꯇ꯭ꯔꯦ ꯑꯩꯕꯨꯗꯤ ꯁꯤꯜꯂꯅꯤ ꯑꯩ ꯔꯤꯖꯥꯏꯟ ꯇꯧꯔꯦ ꯍꯌꯦꯡ ꯌꯨꯝꯆꯠ ꯌꯨꯝꯊꯣꯛꯈꯔꯥꯅꯤ
ꯑꯦ ꯅꯪ ꯊꯣꯛꯇꯣꯏꯖꯦ ꯍꯌꯦꯡꯅꯤꯅꯦ ꯅꯠꯇ꯭ꯔꯣ
ꯎꯝ
ꯄꯨꯡ ꯀꯌꯥ ꯊꯣꯛꯇꯣꯏꯕ
ꯄꯨꯡ ꯃꯥꯄꯟꯒ ꯃꯤꯅꯤꯠ ꯇꯔꯥ ꯁꯤꯗꯒꯤ ꯇꯦꯛ ꯑꯣꯞ ꯇꯧꯔꯅꯤ ꯏꯝꯐꯥꯜ ꯌꯧꯕꯗ ꯕꯔꯣ ꯗ ꯌꯧꯔꯅꯤ
ꯑꯣ ꯑ ꯑꯗꯨꯗꯤ ꯌꯨꯝ ꯆꯠꯂꯒ ꯑꯃꯨꯛ ꯃꯅꯤꯄꯨꯔꯗ ꯇꯪꯈꯥꯏ ꯑꯃ ꯐꯝꯖꯤꯜ ꯂꯨꯏꯔꯖꯤ ꯅꯪ ꯈꯜꯂꯤꯁꯦ
ꯎꯝ ꯍꯟꯗꯛꯇꯤ ꯇꯪꯈꯥꯏ ꯍꯦꯟꯅ ꯐꯝꯒꯦꯅ ꯈꯜꯂꯦ ꯃꯃꯥꯡꯗꯤ ꯇꯪꯈꯥꯏꯈꯛ ꯐꯝꯕꯅꯤ ꯅꯪ ꯅꯪꯅ ꯑꯃꯨꯛ ꯗꯤꯜꯂꯤ ꯇꯪ ꯈꯥꯏ ꯆꯨꯞꯊꯣꯛꯍꯧꯔꯣꯅꯦ ꯅꯆꯤꯟꯗꯨꯅ
ꯆꯨꯞꯊꯣꯛꯑꯗꯕꯅꯤ ꯅꯪ ꯆꯠꯈ꯭ꯔꯥꯕꯅꯤꯅ ꯍꯥꯏ ꯍꯥꯟꯅ ꯇꯟꯗꯕꯒꯤ ꯑꯗꯨꯏ ꯇꯧꯕꯅꯦ ꯍꯧꯖꯤꯛ ꯅꯪ ꯆꯠꯈꯔꯀꯥꯟꯗ ꯍꯥꯡ ꯍꯥꯡꯉꯅꯤ
ꯌꯥꯏ ꯌꯥꯏ ꯑꯩꯖꯨ ꯅꯪ ꯅꯆꯤꯟ
ꯉꯁꯤꯒꯥꯗꯤ ꯀꯩꯅꯣꯅꯦ ꯃꯦꯇ꯭ꯔꯣ ꯒꯗꯣ ꯒꯗꯛ ꯒꯗꯛ ꯅꯤꯛꯏ ꯀꯩꯅꯣ ꯅꯪ ꯅꯥꯃꯣꯏ ꯌꯥꯝ ꯊꯣꯛꯄ꯭ꯔꯥ ꯈꯪꯗꯦ
ꯃꯣꯏ ꯑꯅꯤ ꯑꯍꯨꯝꯕꯨꯒꯤ ꯊꯣꯛꯈꯤꯝꯅꯦ
ꯁꯣꯝ ꯅꯥꯀꯟ ꯖ꯭ꯋꯥꯔ ꯍꯥꯌꯦꯕ ꯅꯣꯡꯒꯁꯤ ꯀꯟ ꯀꯟ ꯇꯥꯢꯌꯦꯕ ꯌꯥꯗꯦꯕ
ꯉꯁꯤ ꯅꯣꯡ ꯇꯥꯕ꯭ꯔꯣ
ꯑꯦ ꯉꯁꯤ ꯅꯣꯡꯇꯥꯏ ꯀꯩꯅꯣ ꯉꯔꯥꯡꯁꯨ ꯅꯣꯡꯇꯥꯏ ꯀꯩꯅꯣ
ꯑꯁ ꯈꯪꯗ꯭ꯔꯦꯅꯦ
ꯅꯪ ꯇꯨꯝꯃꯤꯉꯩꯗ ꯅꯕꯨꯛ ꯅꯔ ꯈꯔ ꯅꯨꯡꯉꯥꯏꯈꯤꯗꯕ꯭ꯔꯕ
ꯉꯔꯥꯡ ꯅꯣꯡ ꯀꯔꯝꯀꯥꯟ ꯇꯥꯏꯕ ꯑꯩ ꯉꯔꯥꯡ ꯒꯨꯔꯒꯥꯎ ꯆꯠꯂꯨꯏꯗ
ꯉꯔꯥꯡ ꯅꯨꯡꯗꯥꯡ ꯇꯥꯕꯅꯦ ꯅꯨꯝꯗꯥꯡ ꯍꯥꯏꯗꯤ ꯅꯣꯡꯉ ꯂꯝꯗꯥꯢ ꯑꯣꯢꯔꯝꯅꯤ ꯇꯔ ꯅꯇꯦ ꯑꯗꯨꯌꯥꯏꯗ ꯅꯇꯦꯗ
ꯅꯠꯇꯦ ꯅꯣꯉꯥꯂꯝꯗꯥꯢ ꯉꯔꯥꯡ ꯀꯧꯕ꯭ꯔꯕ
ꯅꯣꯡꯉꯥꯜꯂꯝꯗꯥꯏ ꯌꯧꯗ꯭ꯔꯤꯉꯩꯗꯁꯨ ꯇꯥꯏꯅꯦ ꯅꯨꯡꯗꯥꯡ ꯋꯥꯏꯔꯝꯗꯔ ꯀꯋꯥꯏꯗꯅꯣ ꯑꯝꯁꯨ ꯑꯩꯈꯣꯏ ꯇꯨꯝꯈ꯭ꯔꯃꯤꯅ ꯉꯔꯥꯡ ꯍꯥꯏꯈ꯭ꯔꯦ ꯂꯣꯏꯔꯦ ꯀꯃꯟ ꯖꯦꯟꯁꯇ ꯑꯣꯛꯁꯤ ꯀꯃꯟ ꯖꯦꯟꯁ ꯋꯥꯠꯂꯤ ꯍꯥꯏꯕ ꯆꯨꯝ ꯕꯖꯥꯠꯅꯤꯅꯦ ꯑꯣꯛꯀꯤ ꯀꯃꯟ ꯁꯦꯟꯁ ꯋꯥꯠꯂꯤ ꯍꯥꯏ ꯊꯥꯡꯉꯦ ꯃꯣꯏ ꯌꯨꯝ ꯃꯊꯛ ꯌꯦꯡꯈꯠꯄ ꯉꯝꯗꯕ
ꯌꯣꯡꯒꯅ ꯅꯟꯁꯦꯟꯁ ꯌꯥꯝ ꯉꯥꯡꯏꯁꯤ ꯀꯩꯒꯤꯅꯣꯕ
ꯑꯦ ꯅꯟꯁꯦꯟꯁ ꯅꯠꯇꯦ ꯁꯤ ꯀꯃꯟ ꯁꯦꯟꯁ ꯋꯥꯠꯄꯩꯅꯤꯀꯣ
ꯎ ꯑꯣꯏꯅꯤ ꯃꯤꯅ ꯉꯁꯤ ꯅꯣꯡꯉꯥꯜꯂꯝꯗꯥꯏ ꯑꯌꯨꯛ ꯍꯥꯏꯅꯕꯅꯤꯀꯣ ꯉꯔꯥꯡ ꯅꯣꯡꯉꯥꯜꯂꯝꯗꯥꯏ ꯍꯥꯏꯒꯗꯧ ꯅꯠꯇꯦ
ꯉꯔꯥꯡꯒꯤꯗꯣ ꯉꯁꯥꯏ ꯅꯣꯡꯉꯥꯂꯝꯝꯗꯏꯗ ꯑꯣꯏꯔꯝꯃꯅꯤ ꯉꯔꯥꯡ ꯍꯥꯏꯗꯤ ꯑꯍꯤꯡ ꯑꯗꯨꯋꯥꯏꯗꯅꯦ
ꯑꯗꯣ ꯑꯗꯨꯃꯥꯏꯅ ꯍꯥꯏꯕ ꯁꯣꯏꯕ ꯅꯠꯇꯦ ꯅꯆꯤꯟꯗꯣ ꯆꯥꯎꯕꯅꯤꯅ ꯍꯥꯏꯕꯗꯣ ꯐꯖꯅ ꯊꯣꯛꯇꯕ ꯈꯪꯉꯦ ꯑꯣꯜ ꯑꯣꯀꯦ ꯈꯡꯉꯦ ꯈꯡꯉꯦ ꯅꯪ ꯄ꯭ꯔꯣꯕ꯭ꯂꯦꯝ ꯑꯩ ꯍꯥꯏꯅꯣ
ꯅꯪ ꯐ꯭ꯔꯤꯀ꯭ꯋꯦꯟꯁꯤ ꯈꯔ ꯋꯥꯠꯄꯩ ꯑꯣꯢꯔꯝꯅꯤ ꯅꯪ ꯈꯔ ꯆꯥꯎꯃꯟꯒꯤꯕꯩ
ꯅꯣ ꯅꯣ ꯅꯣ ꯅꯣꯠ ꯐ꯭ꯔ꯭ꯋꯁꯤ ꯅ ꯕꯦꯂꯣꯁꯤ ꯏ ꯈꯔꯥ ꯋꯥꯠꯂꯦ ꯑꯗꯨꯢꯅꯤ
ꯅꯪ ꯚꯦꯂꯣꯔꯤꯗꯤ ꯀꯌꯥꯔꯛ ꯆꯦꯟ ꯉꯝꯒꯦ ꯑꯃ ꯇ ꯍꯥꯏꯔꯛꯎꯅꯦ
ꯏꯁ ꯑꯩꯈꯣꯏꯗꯤ ꯍꯧ ꯍꯎꯖꯟ ꯄꯩꯁ ꯀꯌꯥ
ꯑꯦ ꯑꯣ ꯆꯨꯝꯃꯤꯟꯅꯩ ꯑꯗꯨꯕꯨꯗꯤ ꯑꯦꯔꯤꯌꯥ ꯌꯥꯝ ꯀꯣꯚꯔ ꯇꯧꯕꯅꯤꯅ ꯑꯗꯨꯝ ꯃꯆꯤꯀꯛ ꯂꯦꯡꯕꯅ ꯑꯗꯨꯝ ꯗꯥꯏꯔꯦꯛ ꯀꯩꯅꯣꯅꯦꯕ ꯍꯥ
ꯑꯦꯔꯤꯌꯥ ꯌꯥꯝ ꯀꯣꯕꯔ ꯇꯧꯕ ꯇꯧꯗꯕ
ꯗ ꯗꯦꯂꯤ ꯇꯡꯈꯥꯢ ꯀꯣꯕꯔꯗꯣ
ꯅꯇꯦ ꯉꯔꯥꯡ ꯉꯔꯥꯡ ꯅꯨꯡꯁꯤꯠꯀꯥ ꯁꯤꯠꯄ꯭ꯔꯥꯕ ꯅꯣꯡ ꯇꯥꯕꯗꯣ
ꯅꯨꯡꯁꯨꯨꯠ ꯁꯤꯠꯂꯤ ꯀꯩꯅꯣ
ꯅꯪꯅ ꯁꯣꯔ ꯍꯣꯟꯕꯗ ꯑꯣꯏꯔꯝꯒꯅꯤ ꯅꯆꯤꯟ ꯑꯆꯧꯕꯗꯨꯅ ꯐꯨ ꯂꯥꯎꯅ ꯑꯝꯇ ꯀꯥꯝꯒꯤꯕꯗ ꯃꯥꯅꯦ ꯃꯥꯅꯦ ꯃꯥꯅꯦ ꯅꯪꯅ ꯁꯣꯔ ꯍꯣꯟꯕꯗ ꯅꯪꯅ ꯇꯨꯝꯕꯗ ꯁꯣꯔ ꯍꯣꯟꯕꯗ ꯅꯌꯥꯗꯩ ꯄꯥꯏꯊꯣꯛꯈꯤꯕꯩꯅꯤ
ꯑꯦ ꯑꯗꯨ ꯑꯔꯥꯟꯕ ꯄꯥꯎꯅꯦ
ꯑꯩꯈꯣꯏ ꯁꯤꯗ ꯎꯗꯦ ꯍꯥꯢꯗꯨꯗ ꯅꯪꯅ
ꯅꯪ ꯉꯁꯤ ꯈꯕꯔ ꯉꯁꯤ ꯈꯕꯔ ꯌꯦꯡꯉꯕ꯭ꯔꯥꯕ ꯍꯥꯏꯕ
ꯉꯁꯤ ꯈꯕꯔꯕꯨ ꯀꯩꯅꯣ ꯑꯩꯈꯣꯏ ꯈꯕꯔ ꯂꯧꯗꯦ
ꯑꯗꯨꯗꯤ ꯉꯁꯤ ꯀꯩꯅꯣ ꯀꯩꯑꯥꯢꯒꯦ ꯃꯅꯤꯄꯨꯔꯒꯤ ꯑꯣꯛ ꯈꯔ ꯁꯤ ꯍꯥꯏꯅꯦ
ꯌꯣꯡ ꯈꯔꯗꯤ ꯃꯥꯍꯥꯕꯂꯤꯗ ꯇꯨꯢ ꯍꯥꯢꯅ ꯇꯥꯢ
ꯄꯨ ꯗꯦꯂꯤ ꯆꯠꯈꯤꯑꯅ ꯑꯣꯛ ꯀꯩꯅꯣ ꯗꯨ ꯑꯣꯛ ꯃꯈꯩꯗꯨ ꯌꯥꯗ꯭ꯔꯦꯅ
ꯅꯇꯦ ꯄꯣ ꯋꯥꯔꯤ ꯑꯗꯨꯃꯥꯢ ꯑꯗꯨꯝ ꯇꯧꯔ ꯂꯩ ꯍꯥꯢꯕ꯭ꯔꯕ
ꯑꯦ ꯁꯨꯃꯥꯢ ꯇꯧꯗꯧꯅꯤ ꯀꯔꯤ ꯇꯧꯁꯤ ꯍꯥꯢꯅꯣ
ꯍꯧꯕꯒ ꯑꯗꯨꯝ ꯂꯨꯈꯝꯗ ꯂꯥꯛꯂꯛꯏꯁꯦ ꯀꯩꯒꯤꯅꯣꯕ ꯇꯧꯅꯔꯔꯣꯏꯁꯦ ꯍꯥꯏꯕ ꯅꯠꯇ꯭ꯔꯕ
ꯑꯦ ꯀꯗ꯭ꯔꯦ ꯁꯥꯏꯟꯗꯣ ꯅꯪ ꯅꯥ ꯍꯥꯟꯅ ꯍꯛꯇ ꯊꯨꯒꯥꯏꯍꯧꯕꯅꯤꯀꯣ
ꯔꯤꯜꯁ ꯊꯥꯔꯛꯑꯒ ꯍꯧꯕ ꯅꯠꯇ꯭ꯔꯥ
ꯑꯦ ꯑꯗꯨꯗꯤ ꯑꯩꯅ ꯊꯥꯕ ꯅꯠꯇꯦ ꯁꯃꯨꯅ ꯊꯋꯣ ꯍꯥꯏ ꯑꯩꯉꯣꯟꯗ ꯑꯃꯨꯛ ꯊꯥꯖꯤꯜꯂꯛꯄꯩꯅꯤ ꯉꯥꯏꯈꯣ ꯉꯥꯏꯈꯣ ꯑꯗꯨꯗꯤ ꯑꯃ ꯑꯃꯨꯛ ꯇꯧꯔꯛꯑꯒꯦ ꯃꯤꯅꯤꯠ ꯍꯦꯜꯂꯦ ꯊꯝꯃꯦ ꯕꯥꯏ ꯕꯥꯏ
ꯑꯝ ꯁꯤꯏꯎ